ꯑ
ꯍ
ꯎꯝ ꯇꯥꯃ꯭ꯔꯣꯝ
ꯍ ꯍꯣꯏ
ꯅꯦꯠꯋꯥꯛ ꯅꯨꯡꯉꯥꯏꯇꯕ꯭ꯔꯥ
ꯀ
ꯍꯜꯂꯣ ꯀꯔꯤꯒꯤꯔꯥ ꯅꯪꯒꯤ ꯈꯣꯟꯖꯦꯜ ꯇꯥꯗꯦꯌꯦ
ꯑꯩꯒꯤ ꯈꯔ ꯅꯨꯡꯉꯥꯏꯇꯕ ꯑꯃ ꯇꯥꯕ
ꯎꯝ ꯍꯣꯏ ꯇꯥꯔꯦ ꯑꯃꯨꯛ
ꯑꯥ ꯀꯩ ꯇꯧꯔꯤꯒꯦ
ꯍꯤꯞꯄꯦ ꯐꯃꯨꯡꯗ
ꯑꯥ
ꯇꯨꯝꯗ꯭ꯔꯤꯉꯩ ꯉꯥꯏꯍꯥꯛ ꯂꯩꯔꯗꯤ ꯇꯨꯝꯃꯒꯦꯅ ꯇꯧꯔꯤ
ꯑ ꯒ ꯌꯦꯡꯡ ꯍꯣꯏ ꯇ ꯍꯧꯣꯏꯁꯦ
ꯍꯡꯗꯦ ꯑꯩꯗꯤ ꯍꯣꯏ ꯍꯧꯖꯤꯛ ꯌꯥꯝ ꯌꯦꯡꯅꯔꯤꯉꯩ ꯖꯤꯀꯥꯟꯁꯤꯗ ꯑꯩ ꯌꯦꯡꯗ꯭ꯔꯤꯁꯦ ꯑꯉꯥꯎꯕꯤ ꯇꯥꯔꯦ
ꯎꯝ ꯌꯦꯡꯗꯅ ꯀꯦꯩꯅꯣ
ꯍꯥꯥ
ꯌꯦꯡꯗꯣꯏꯅꯦꯕ ꯑꯩꯅ
ꯑꯁ ꯏꯊꯟꯇ ꯌꯦꯡꯕꯗꯣ ꯅꯨꯡꯉꯥꯏꯇꯕ ꯑꯗꯨꯒꯤ
ꯑꯥ
ꯑꯗꯨꯒꯨꯝꯕ ꯌꯦꯡꯕꯗꯨ ꯁꯤꯗꯨꯁꯨ ꯃꯤ ꯌꯥꯝꯅ ꯌꯦꯡꯉꯒ ꯅꯨꯡꯉꯥꯏꯕꯅꯤ ꯑ
ꯍꯣꯏ ꯍꯣꯏ ꯑꯗꯨ ꯑꯗꯨꯅꯦ
ꯇꯔꯥꯛ ꯇꯔꯥꯛ ꯏꯊꯟꯇ ꯇꯨꯝꯃꯒ ꯌꯦꯡꯕꯗꯣ ꯅꯨꯡꯉꯥꯏꯇꯕ
ꯑꯥ ꯑꯗꯨꯗꯟꯅ ꯑꯥ ꯉꯁꯤꯗꯤ ꯀꯩ ꯃꯊꯦꯜ ꯑꯣꯏꯅ ꯆꯥꯔꯦ꯫
ꯗꯜ ꯆꯝꯐꯨꯠ ꯆꯥꯏ
ꯑ ꯍꯧꯎꯅꯦ
ꯀꯗꯥꯏꯗꯒꯤ ꯍꯥꯎ ꯕꯅꯣꯗꯥ ꯍꯥꯎꯕꯅꯦ ꯍꯥꯏꯔꯤꯕ ꯅꯪ ꯁꯨ ꯗꯥꯜ ꯆꯝꯐꯨꯠ ꯊꯣꯡꯉꯦ ꯆꯥꯔꯣ ꯍꯥꯏꯅ ꯆꯥꯛ ꯊꯤꯔꯛ ꯀꯛꯄ ꯀꯥꯟꯗ ꯆꯥꯔꯣꯏꯗꯧꯅꯤ ꯅꯣꯏꯁꯦ
ꯍ ꯍ ꯑꯗꯨ ꯑꯗꯨꯝ ꯍꯥꯎꯅꯦ ꯂꯗ ꯁꯁ
ꯑ ꯊꯥ ꯑꯃꯗ ꯑꯃ ꯑꯅꯤꯒꯨꯝꯕ ꯆꯥꯔꯨ ꯆꯥꯕꯗꯨꯅ ꯆꯥꯕ ꯌꯥꯕꯅꯦ ꯑꯗꯨꯝ ꯇꯣꯏꯅ ꯆꯥꯕ ꯗꯤ ꯍꯥꯥꯎꯥꯎꯗꯕꯅꯤ
ꯎꯝ ꯍ ꯑꯗꯨꯟꯅ
ꯅꯨꯡꯁꯥꯒ ꯁꯥꯕꯒ ꯗꯥꯜ ꯑꯃꯨꯛ ꯆꯥꯁꯤꯟꯕꯁꯦ
ꯍꯦꯍꯦ
ꯅꯨꯡꯉꯥꯏꯔꯤꯕꯣ ꯅꯣꯏꯗꯤ
ꯎꯝ ꯅꯨꯡꯉꯥꯏꯔꯤ ꯍꯥꯏꯕ ꯇꯥꯔꯦꯅꯦ
ꯎꯝ ꯅꯪꯁꯨ ꯌꯦꯡꯒꯗ꯭ꯔꯥ ꯍꯣꯔꯦꯟꯒꯤꯁꯦ
ꯍ ꯌꯦꯅꯦ
ꯎꯝ ꯅꯨꯄꯥꯁꯤꯡꯗꯤ ꯑꯌꯥꯝꯕ ꯌꯦꯡꯉꯤꯗ
ꯎꯝ ꯑꯩꯃ ꯌꯦꯡꯉꯤꯕꯅꯤꯗ
ꯎꯝ ꯑꯩ ꯑꯩꯅꯕꯨ ꯑꯉꯥꯎꯕꯤ ꯑꯣꯏꯕꯒꯤꯔ ꯌꯦꯡꯅꯤꯡꯗꯕꯒꯤ ꯍꯥꯏꯁꯦ ꯁꯤꯔ ꯌꯦꯡꯗꯕꯅꯤ
ꯌꯦꯡꯗꯤ ꯌꯦꯡꯅꯤꯡꯗꯦꯗ
ꯑꯁꯤ ꯃꯌꯥꯝ ꯃꯌꯥꯝꯒꯤ ꯕꯤꯠ ꯍꯥꯏꯒꯗ꯭ꯔꯥ ꯅꯪꯒꯤꯁꯦ
ꯃꯟꯕ ꯁꯤꯡ ꯃꯣꯏꯇꯣꯝꯇ ꯌꯦꯡꯕ ꯅꯨꯡꯉꯥꯏꯇꯦ ꯍꯥꯏꯕꯗꯣ
ꯑꯗꯨꯅꯦ ꯑꯗꯨꯅꯦ ꯃꯣꯏꯅ ꯐꯥꯎ ꯑꯅꯤ ꯃꯤ ꯑꯅꯤ ꯑꯍꯨꯝ ꯐꯥꯎ ꯌꯦꯡꯕ ꯅꯨꯡꯉꯥꯏꯗꯦꯗ ꯌꯥꯝꯅꯤ ꯇꯔꯥ ꯀꯨꯟ ꯄꯨꯜꯂꯒꯀꯣ ꯅꯪꯅ ꯑꯁꯣꯝꯒꯤ ꯁꯥꯏꯠ ꯆꯠꯂꯣ ꯅꯪꯅ ꯑꯁꯣꯝꯒꯤ ꯁꯥꯏꯠ ꯆꯠꯂꯣ ꯍꯥꯏꯅ ꯈꯥꯏꯗꯣꯛꯑꯒ ꯌꯦꯡꯕꯗꯨꯅ ꯅꯨꯡꯉꯥꯏꯕꯅꯦꯕ
ꯃꯤ ꯌꯥꯝ ꯌꯦꯡꯕꯗꯨꯅ ꯈꯔ ꯏꯟꯇꯔꯦꯁ ꯑꯣꯏꯅꯦꯕ
ꯅꯣꯏꯗꯤ ꯀꯩ ꯌꯦꯟꯁꯥꯡ ꯆꯥꯔꯒꯦ
ꯉꯁꯤꯗꯨ ꯑꯩꯈꯣꯏꯁꯨ ꯗꯥꯎ ꯑꯣꯏꯅ ꯆꯥꯏꯗ
ꯎꯝ ꯑꯁ ꯌꯥꯝ ꯊꯥꯖꯗꯦꯍꯦ
ꯍꯦꯍꯦ
ꯃꯤꯗꯤꯕꯣꯜ ꯂꯩꯔꯦ ꯍꯥꯏꯅ ꯏꯟꯁꯥꯡ ꯑꯍꯥꯎ ꯑꯍꯥꯎꯕ ꯆꯥꯅꯔꯦ
ꯎ ꯝꯃꯤꯗꯤ ꯃꯤꯅꯤꯀꯩꯅꯣ
ꯍꯍꯍꯑꯗꯨꯕꯨꯗꯤ ꯆꯨꯝꯃꯤ ꯃꯤꯒꯤ ꯃꯇꯧ ꯇꯝꯕ ꯌꯥ ꯄꯣꯟꯟꯗꯦ
ꯍꯥꯥꯍꯍꯍ
ꯎꯝ
ꯁꯣꯝꯗꯤ ꯅꯨꯄꯥꯒ ꯊꯤꯔꯦ
ꯍꯣꯏ ꯌꯨꯝ ꯄꯥꯜꯂꯦ ꯑꯩꯈꯣꯏꯗꯤ ꯅꯣꯏ ꯅꯪꯗꯤ ꯅꯨꯄꯤ ꯊꯤꯔꯕꯣ
ꯑ ꯊꯤꯔꯤꯗ
ꯎꯝ ꯊꯤꯗꯕꯗꯨ ꯁꯨ ꯈꯔꯅ ꯅꯨꯡꯉꯥꯏꯕꯅꯤꯗ ꯍꯥꯥ
ꯌꯨꯝ ꯄꯝꯗꯣ ꯀꯨꯏꯈ꯭ꯔꯦ ꯍꯥꯏꯔꯤꯁꯦ
ꯀꯨꯏꯔꯕ ꯍꯪꯕ ꯅꯪꯒꯤꯁꯦ
ꯍꯣꯏ
ꯌꯥꯝꯅꯁꯨ ꯀꯨꯏꯗ꯭ꯔꯤ ꯌꯥꯝꯅꯁꯨ ꯀꯔꯤ ꯍꯥꯏꯁꯤꯔꯥ ꯉꯟꯕꯁꯨ ꯅꯠꯇꯕ
ꯑꯥ
ꯑꯝꯅꯗꯤ ꯀꯍꯤꯗ꯭ꯔꯤ
ꯑꯥ
ꯉꯟꯅ ꯌꯨꯝ ꯄꯥꯟꯊꯣꯛꯎꯗꯅꯈꯣ ꯍꯥꯏꯈꯣꯏꯗꯤ
ꯎꯝ ꯍꯣꯏ ꯅꯨꯡꯉꯥꯏꯕꯅꯦ ꯑꯗꯨꯁꯨ
ꯅꯨꯡꯉꯥꯏꯕꯒꯤ ꯃꯇꯝꯗ ꯌꯨꯝ ꯄꯥꯟꯊꯣꯛꯎꯗꯅ ꯆꯠꯊꯣꯛ ꯆꯠꯁꯤꯟꯈꯤ ꯐꯪꯗꯔꯦ ꯑꯗꯨꯝ ꯌꯨꯝꯗ ꯂꯩꯔꯦ
ꯑꯥ
ꯑꯗꯨꯕꯨꯗꯤ ꯍꯌꯦꯡ ꯋꯥꯏ ꯑꯉꯥꯡꯁꯤꯡ ꯆꯥꯎꯕ ꯀꯥꯟꯗ ꯂꯩꯁꯥ ꯐꯝꯃꯤꯟꯅꯗꯣꯏꯅꯦ ꯑꯩꯒꯤꯁꯦ
ꯑꯉꯥꯡꯗꯤꯗꯤꯌꯥꯈꯔꯦ ꯑꯗꯨꯗ
ꯑꯅꯤ ꯑꯅꯤ ꯑꯅꯤ ꯄꯣꯛꯈ꯭ꯔꯦ
ꯑꯣ ꯅꯨꯄꯥ
ꯅꯨꯄꯥꯒ ꯅꯨꯄꯤꯒ
ꯑꯣ ꯐꯥꯏꯅꯦꯜ ꯗ ꯆꯍꯤ ꯀꯌꯥ ꯋꯥ ꯑꯃ ꯆꯨꯔꯕ꯭ꯔꯒꯣ ꯁꯣꯝꯗ
ꯑ ꯍꯣꯔꯦꯟ ꯍꯣꯔꯦꯟ ꯍꯥꯏꯕꯤꯔꯒꯦꯍꯦ
ꯅꯪꯗꯤ ꯄꯥꯈꯪ ꯑꯣꯏꯕꯅꯤꯅ ꯅꯨꯄꯤ ꯀꯣꯏꯔꯝꯒꯅꯤ
ꯑ
ꯀꯣꯏꯅꯗꯤ ꯅꯨꯄꯤ ꯊꯤꯕꯤꯌꯨꯔꯣ ꯑꯁ ꯋꯥꯔꯤꯗ
ꯍꯧꯖꯤꯛ ꯍꯧꯖꯤꯛ ꯀꯒꯤꯅ ꯍꯥꯥ
ꯊꯤꯕꯤꯔꯕ ꯑꯣ
ꯑ ꯊꯕꯤꯌꯨ ꯀꯥꯏꯅ ꯍꯧꯖꯤꯛꯀꯥꯟꯒꯤ ꯄꯥꯈꯪꯅꯤ ꯅꯨꯄꯤ ꯀꯣꯏꯗꯕ ꯂꯩꯇꯕꯅꯦ
ꯎꯝ ꯄꯥꯈꯪ ꯂꯣꯏꯅꯃꯛ ꯅꯠꯇꯦ ꯇ
ꯎꯝ ꯅꯪꯁꯨ ꯍꯥꯏꯗꯣꯛꯇꯕꯒꯤꯅꯤ ꯅꯨꯄꯤ ꯈꯣꯏꯔꯒ ꯍꯣꯏ ꯑꯩ ꯈꯪꯉꯦ ꯍꯣꯠꯇ꯭ꯔꯣ ꯍꯣꯅ ꯈꯪꯉꯦ
ꯂꯩꯔꯤꯕꯔꯤꯕ
ꯑꯥ
ꯅꯨꯄꯤ ꯄꯥꯝꯂꯕꯁꯨ ꯌꯥꯎꯋꯦꯕꯈꯥꯡꯁꯤꯡ ꯅꯠꯇ꯭ꯔꯣ
ꯑ ꯑꯗꯣ ꯅꯪꯗꯤ ꯄꯥꯝꯕ꯭ꯔꯥ ꯄꯥꯝꯗꯕ꯭ꯔꯥ ꯑꯗꯨꯗꯤ
ꯁꯠꯇ
ꯃꯁ ꯊꯒꯅ
ꯑꯗꯨꯝ ꯄꯥꯝꯃꯦ ꯍꯥꯏꯕ ꯇꯥꯔꯦ ꯑꯥ ꯍꯜꯂꯣ ꯍꯜꯂꯣ ꯍꯜꯂꯣ